ꯌꯦ
ꯍꯜꯂꯣ
ꯝ ꯇꯕ꯭ꯔꯣ
ꯍꯣꯏ ꯇꯥꯏꯌꯦ ꯅꯝ ꯇꯥꯕ꯭ꯔꯣ
ꯏꯗꯅꯣ
ꯂꯥꯏꯔꯤꯛ ꯏꯔꯦ
ꯌꯥꯝ ꯃꯔꯝ ꯑꯣꯏꯀꯣ ꯃꯤ ꯃꯆꯥꯗꯤ
ꯅꯠꯇꯦ ꯅꯗꯤ
ꯑꯩ ꯇꯨꯝꯅꯤꯡꯉꯦ
ꯍꯣꯏ ꯅꯪ ꯅꯪꯗꯤ ꯑꯔꯂꯤ ꯃꯣꯔꯅꯤꯡꯅ ꯋꯦꯛꯑꯞ ꯇꯧꯕꯒ ꯂꯥꯏꯔꯦ ꯄꯥꯏꯔꯦꯀꯣ ꯑꯩ ꯑꯩ ꯈꯪꯉꯛꯩꯑꯦ
ꯑꯩꯗꯤ ꯀꯦꯁ ꯀꯦꯁ ꯏꯔꯦ ꯀꯦꯁ ꯏꯔꯒ ꯈꯔ ꯏꯔꯒ ꯆꯥꯛ ꯆꯥꯕꯒꯤ ꯇꯨꯝꯅꯤꯡꯕ ꯍꯧꯔꯦ
ꯑꯗꯨꯗꯤ ꯇꯨꯝꯃꯣ
ꯑ ꯅꯪꯒ ꯋꯥꯔꯤꯁꯦ ꯁꯥꯔꯒ ꯁꯥꯔꯒ ꯇꯨꯝꯗꯣꯏꯅꯦ ꯑꯩ ꯋꯥꯔꯤ ꯁꯥꯕꯁꯦ ꯅꯨꯡꯉꯥꯏꯇꯕ꯭ꯔꯣꯅꯦ
ꯅꯨꯡꯉꯥꯏꯔꯦ ꯅ ꯅꯪꯉꯣꯟ ꯇꯧꯈꯔꯦ ꯑꯩ ꯁꯥꯔꯗꯤ ꯑꯩ ꯅꯨꯡꯉꯥꯏꯔꯦꯀꯣ
ꯎꯝ
ꯈꯝꯝꯕ꯭ꯔꯣ
ꯂꯥꯏꯛ ꯂꯥꯏꯔꯛ ꯄꯥꯕ ꯍꯧꯈꯤꯔꯣꯏꯗ꯭ꯔꯣ
ꯄꯥꯔ꯭ꯔꯤ ꯍꯧꯖꯤꯛ ꯏꯁꯇꯥꯥꯠꯁꯨ ꯇꯧꯗ꯭ꯔꯤ
ꯅꯦꯁ ꯊꯠ ꯍꯧꯔꯣ
ꯍꯣꯏ ꯑꯩ ꯅꯔꯥꯟ ꯏꯁꯇꯥꯔꯠ ꯇꯧꯒꯦꯀꯣ
ꯍꯣꯔꯦꯟ
ꯍꯔꯦꯟ ꯍꯨꯔꯦꯟꯅꯥꯇꯩ
ꯍꯌꯦꯡ
ꯌꯦꯟ ꯁ꯭ꯇꯥꯔꯠ ꯇꯧꯒꯦ
ꯑꯣ ꯍꯣꯏ ꯍꯌꯦꯡꯗꯒꯤꯩ ꯍꯧꯔꯣ ꯑꯔꯌꯥꯗꯤ ꯄꯥꯔꯝꯃꯅꯤ ꯐꯖꯅ
ꯍꯣꯏ ꯃꯣꯏꯗꯤ ꯐꯖꯅ ꯄꯥꯔꯦ
ꯑꯩꯗꯤꯀꯣ ꯉꯟꯇꯥ ꯍꯧꯒꯠꯂꯅꯤꯀꯣ ꯑꯥꯔꯂꯤꯗ
ꯎꯝ ꯄꯨꯡ ꯀꯌꯥꯠ ꯀꯌꯥꯠꯅ
ꯑꯣ ꯑꯩ ꯍꯧꯒꯠꯂꯅꯤ ꯍꯥꯏꯕ ꯑꯗꯨꯒꯅꯦ ꯑꯩ ꯍꯧꯒꯠꯂꯗꯤ ꯇꯨꯝꯅꯤꯡꯉꯅꯤ ꯀꯝꯄꯜꯁꯔꯤ ꯇꯨꯝꯅꯤꯡꯉ ꯑꯗꯨꯒꯤ ꯑꯩꯗꯣ ꯉꯟꯅ ꯍꯧꯒꯠꯄ ꯉꯝꯗꯦ
ꯍꯣꯏ ꯑꯩꯗꯤ ꯍꯧꯒ ꯄꯥ ꯌꯥꯗꯦ ꯑꯔꯂꯤ ꯃꯣꯔꯅꯤꯡꯗꯤ
ꯅꯪꯗꯒꯣꯠꯇꯦ ꯏꯁꯇꯤ ꯄꯤꯡ ꯗ꯭ꯨꯇꯤ ꯑꯣ ꯂꯒꯂꯦ
ꯍꯣꯏ ꯑꯩꯗꯤ ꯌꯥꯗꯦ
ꯎꯝ ꯅꯪꯤꯟ ꯅꯃꯒꯁꯨꯣꯄꯣ
ꯍꯣꯏ
ꯇꯨꯝꯃꯦ ꯇꯨꯝꯃꯦ ꯅꯪꯒꯤ ꯇꯨꯝꯕꯗꯤ ꯌꯥꯝ ꯐꯩꯌꯦ
ꯑ
ꯅꯪꯗꯤ ꯅꯪꯒꯤ ꯕ꯭ꯔꯦꯟꯗꯣ ꯌꯥꯝ ꯐꯕꯒꯤꯅꯦ ꯇꯃꯁꯨ ꯇꯨꯝꯁꯨ ꯉ ꯇꯪ ꯄꯥꯏꯔꯁꯨ ꯃꯤꯅꯤꯠ ꯃꯉꯥꯇꯪ ꯄꯥꯏꯔꯁꯨ ꯐꯥꯔꯅꯤ
ꯌꯥꯏ ꯑꯗꯨꯗꯤ ꯅꯪꯁꯨ ꯆꯤꯟꯊꯤꯑꯀꯣ
ꯃꯥꯅꯦ ꯑꯩꯗꯤꯀꯣ ꯄꯨꯡ ꯑꯃ ꯄꯨꯡ ꯑꯃ ꯄꯥꯔꯁꯨ ꯑꯗꯦ ꯑꯩꯒꯤ ꯕ꯭ꯔꯦꯟꯗꯤ ꯑꯩꯒꯤ ꯕ꯭ꯔꯦꯟꯗꯤ ꯌꯥꯝ ꯇꯞꯄꯦ ꯌꯥꯝ ꯏꯁꯂꯣ ꯑꯣꯏ
ꯑꯗꯨꯗꯤ ꯅꯍꯥꯟꯗꯤ ꯌꯥꯝꯅ ꯍꯥꯔꯗ ꯋꯥꯔꯛꯀꯤꯡ ꯇꯧꯋꯦ ꯑꯗꯨꯗꯤ ꯑꯗꯨꯅ ꯐꯔꯦ
ꯑꯩ ꯕ꯭ꯔꯦꯟꯗꯣ ꯌꯥꯝ ꯏꯁ꯭ꯂꯣ ꯇꯞꯄꯒꯤ ꯑꯩ ꯈꯤꯇꯪ ꯑꯦ ꯑꯩꯗꯤ ꯈꯤꯇꯪ ꯄꯤꯗ꯭ꯔꯗꯤꯀꯣ ꯌꯥꯗ
ꯍꯣꯏ ꯍꯣꯏ ꯏꯁ ꯅꯥꯡꯁꯤꯨꯝ ꯌꯥꯝꯅ ꯍꯥꯏꯩ ꯉꯁꯤꯔ ꯅꯪꯒꯤꯕꯗ
ꯍꯌꯦꯗꯣ
ꯍꯣꯏ ꯍꯣꯏ ꯑꯣ ꯑꯣꯥ ꯍꯌꯦꯡ
ꯑꯩ ꯄꯔꯦꯅꯦꯕ
ꯎꯝ ꯎꯝ ꯍꯣꯏ ꯍꯣꯏ ꯁꯨꯝꯃꯦ ꯑꯩ ꯈꯪꯉꯦ
ꯑꯗꯒꯤ ꯃꯦꯝ ꯂꯥꯛꯄ꯭ꯔꯣ
ꯍꯣꯏ
ꯆꯂꯣ ꯍꯥꯏꯌꯣ ꯆꯈ꯭ꯔꯣ ꯆꯈ꯭ꯔꯣ ꯆꯈ꯭ꯔꯣꯃꯤ ꯋꯥꯔꯤ ꯋꯥꯔꯤ ꯁꯥꯕ ꯌꯥꯗ꯭ꯔꯤꯀꯣ ꯍꯥꯏ
ꯅꯧꯋꯥꯔꯤ ꯆꯔꯣ
ꯎꯝ ꯑꯩ ꯋꯥꯔꯤ ꯋꯥꯔꯤ ꯑꯃ ꯂꯤꯕꯤꯒꯦꯀꯣ ꯎꯝ ꯅꯨꯄꯥ ꯑꯃꯀꯣ ꯃꯥꯁꯦ ꯌꯥꯝꯅ ꯌꯥꯝꯅ ꯂꯥꯏꯔꯕ ꯏꯃꯨꯡꯗꯒꯤ ꯍꯧꯔꯛꯄꯀꯣ
ꯍꯣꯏ
ꯑꯗꯣ ꯃꯥꯁꯦ ꯅꯥꯔꯕꯄ ꯏꯃꯨꯡꯗꯤ ꯍꯧꯔꯛꯄ ꯅꯨꯄꯤ ꯅꯨꯄꯤ ꯑꯃꯒ ꯅꯨꯡꯁꯤꯅꯔꯦꯕ
ꯍꯣꯏ
ꯑꯗꯨꯗ ꯁꯤꯟꯅꯅꯕꯒ ꯃꯥꯁꯦ ꯊꯕꯛ ꯐꯪꯉꯦ ꯊꯕꯛ ꯐꯪꯉꯀꯥꯟꯗ ꯉꯁꯥꯏꯒꯤ ꯅꯨꯄꯤꯁꯤꯒ ꯂꯨꯍꯣꯡꯉꯦꯕ ꯂꯨꯍꯣꯡꯉꯦ ꯑꯗꯨꯒ ꯃꯥꯒꯤ ꯃꯃꯥꯁꯦ ꯌꯥꯝ ꯐꯠꯇꯦꯕꯀꯣ
ꯍꯣꯏ ꯍꯣꯏ
ꯇꯝ ꯐꯠꯇꯦ ꯃꯥꯅ ꯃꯥꯒꯤ ꯃꯃꯧꯗꯣ ꯌꯥꯝ ꯑꯣꯠꯄꯤꯔꯦ ꯑꯣ ꯐꯅꯦ ꯌꯥꯝ ꯃꯖꯤꯛ ꯀꯩ ꯆ ꯇ ꯀꯔꯤ ꯀ ꯇꯧꯒ ꯁꯦꯝꯖꯤꯟ ꯁꯥꯖꯤꯟꯗꯅ ꯃꯥꯗꯣ ꯉꯥꯎꯗꯣꯔꯦꯕ ꯃꯥꯒꯤ ꯃꯃꯧꯗꯨꯀꯣ ꯃꯥꯁꯦ ꯑꯣꯈ ꯌꯥꯝ ꯑꯣꯏ ꯎꯆꯦ ꯃꯣꯏ ꯃꯃꯥꯗ ꯍꯥꯏꯔꯦ ꯏꯃꯥ ꯑꯩꯗꯣ ꯁꯨꯃꯥꯏꯅ ꯃꯅꯦꯝꯕꯧꯅ ꯁꯨꯃꯥꯏ ꯁꯨꯃꯥꯏꯅ ꯇꯧꯋꯤ ꯑꯩ ꯌꯥꯝ ꯋꯥꯔꯦ ꯂꯩꯕ ꯈꯣꯠꯄ ꯍꯥꯏꯔꯦ ꯑꯗꯨꯗꯒꯤ ꯃꯣꯏꯗꯣ ꯀꯥꯏꯅꯔꯦ ꯀꯣꯔꯠꯇ ꯑꯗꯨ ꯅꯨꯄꯥꯗꯣ ꯅꯨꯄꯤ ꯑꯇꯣꯞꯄ ꯑꯃꯨꯛ ꯊꯤꯔꯒ ꯂꯨꯍꯣꯡꯈ꯭ꯔꯦꯕ ꯑꯗꯨꯒ ꯅꯨꯄꯤꯗꯨꯁꯨ ꯑꯣ ꯎꯝ ꯅꯨꯄꯤꯗꯨꯁꯨ ꯊꯕꯛ ꯇꯧꯈ꯭ꯔꯦ ꯑꯗꯨ ꯃꯥꯗꯤ ꯃꯌꯨꯝ ꯄꯥꯟꯗ꯭ꯔꯦ ꯑꯗꯨꯝ ꯂꯩꯈ꯭ꯔꯦ ꯅꯨꯄꯥ ꯑꯗꯨꯗꯤ ꯃꯌꯨꯝ ꯄꯥꯟꯈ꯭ꯔꯦ ꯃꯆꯥ ꯄꯣꯛꯈ꯭ꯔꯦ
ꯍꯣꯏ
ꯐꯠꯇꯦꯀꯣ ꯎ ꯎꯝ ꯀ ꯀꯅꯉꯥꯏꯇꯦ
ꯍꯣꯏ ꯑꯗꯨ ꯅꯪꯅ ꯅꯪ ꯅꯪꯅ ꯉꯔꯥꯡ ꯑꯩꯉꯣꯟꯗ ꯋꯥꯔꯦ ꯑꯃ ꯁꯥꯔꯦꯀꯣ ꯑꯗꯨ ꯍꯅꯨꯕꯤꯔ ꯒꯤꯋꯥꯔꯤꯗꯗ
ꯑ ꯍꯅꯕꯤ ꯑꯃꯒꯤꯒꯤ ꯋꯥꯔꯤ ꯂꯤꯕꯗꯣ
ꯍꯣꯏ ꯍꯣꯏ ꯑꯗꯨꯗꯤ ꯑꯗꯨꯁꯨ ꯌꯥꯝꯅ ꯅꯨꯡꯉꯥꯏꯔꯦ
ꯎꯝ ꯋꯥꯔꯤ ꯅꯨꯡꯉꯥꯏꯕꯅꯦ ꯑꯗꯨ ꯅꯪ ꯌꯨꯇ꯭ꯨꯕꯇ ꯌꯦꯡꯕ꯭ꯔꯥ
ꯍꯣꯏ ꯑꯩ ꯌꯦꯡꯈ꯭ꯔꯦ
ꯅꯅ ꯃꯥꯏꯕꯅꯤꯗꯣ ꯎꯝ ꯑꯩꯗꯤ ꯄꯤꯛꯏꯉꯩꯗꯀꯣ ꯀꯥꯇꯨꯟ ꯉ ꯊ ꯅ ꯍꯥꯏꯒꯤꯁꯤꯦ ꯄꯦꯟ ꯇꯖꯦꯉꯦ ꯀꯥꯔꯇꯨꯟꯒꯤ ꯍꯣꯔ ꯍꯣꯔ ꯃꯨꯚꯤ ꯌꯦꯡꯉꯛꯦ ꯑꯗꯨꯒ ꯑ ꯀꯒꯥꯔꯤ ꯀꯣꯕꯤꯗꯨ ꯌꯦꯡꯉꯦ
ꯑꯣ ꯑꯩ ꯏꯁꯀꯨꯄꯤꯗꯨꯗꯤ ꯇꯂꯦ ꯇꯂꯦ
ꯃꯟꯖꯔꯤꯁꯤ ꯌꯦꯉꯦ ꯑꯗꯨꯗꯒꯤ ꯃꯀꯤ ꯃꯥꯎꯁꯤ ꯌꯦꯉꯦ
ꯃꯤꯀꯤ ꯃꯥꯁꯤꯁꯨ ꯍ
ꯔꯕꯤꯁꯤꯡꯟ ꯆ ꯂꯌꯦ
ꯕꯥꯔꯕꯤꯁꯨ ꯍ
ꯁꯅꯣꯋꯥꯏ ꯆ ꯅꯨꯅꯨꯡꯉꯥꯏ
ꯎꯝ ꯅꯋꯥꯏꯁꯨ ꯑꯗꯨ ꯀꯔꯤ ꯄꯕꯗꯤ ꯑꯣ ꯃꯣꯠꯇꯨ ꯄ ꯂꯨ ꯁ ꯑꯗꯤ ꯄ ꯑ
ꯑꯣ ꯃꯠꯇ ꯄꯜꯂꯨꯁꯨꯅꯅꯨꯡꯉꯥꯏꯀꯣ
ꯀ꯭ꯔꯤꯁꯅꯒꯨꯝꯕ ꯁꯨꯄ ꯃꯌꯥꯏ
ꯎ ꯍꯣꯏ ꯅꯨꯡꯉꯥꯏꯕꯅꯦ ꯁꯣꯇꯥꯕꯤꯝꯁꯨ ꯅꯨꯡꯉꯥꯏꯌꯦ
ꯀ꯭ꯔꯤꯁꯅ ꯎꯀ
ꯎꯝ ꯑꯩꯈꯣꯏ ꯃꯇꯝꯗꯤ ꯑꯗꯨꯝ ꯃ ꯉꯛꯇ ꯊꯣꯛꯏꯀꯣ
ꯍꯣꯏ
ꯅꯨꯡꯉꯥꯏꯌꯦ ꯍꯧꯖꯤꯛ ꯀꯥꯡꯒꯤꯗꯤ ꯅꯨꯡꯉꯥꯏꯇꯦꯗ ꯑꯉꯥꯡꯒꯤꯁꯤꯡꯁꯦ
ꯎꯝ ꯆꯨꯝꯃꯦ
ꯑꯩꯈꯣꯏꯗꯤ ꯌꯥꯝꯅꯁꯨ ꯁꯥꯟꯅꯩꯀꯣ
ꯍꯣꯏ ꯑꯗꯨ ꯍꯧꯖꯤꯛꯁꯨ ꯍꯥꯏꯗꯤ ꯇꯧꯃꯦꯟꯖꯔꯤꯗꯤ ꯐꯦꯕꯣꯔꯦꯠꯅꯦ
ꯑꯩꯁꯨ ꯄꯝꯃꯤ ꯍꯧꯁ ꯄꯗꯨꯝ ꯄꯝꯃꯤ
ꯍ
ꯁꯛꯇꯣ ꯈꯣꯏꯆꯦꯒ ꯑꯩꯒꯗꯣ ꯇꯣꯝꯒ ꯖꯦꯔꯤꯅꯤ ꯍꯥꯏ ꯌꯦ ꯑꯗꯨꯒ ꯑꯩꯈꯣꯏ ꯈꯔ ꯄꯤꯛꯉꯩꯗꯗꯤ ꯑꯗꯨꯝ ꯈꯠꯅꯩꯅꯦ ꯑꯗꯒꯤ ꯇꯣꯡꯒ ꯖꯦꯔꯤꯒꯅꯤ ꯍꯥꯏ
ꯀꯅꯥꯅꯣ ꯍꯥꯏꯌꯦ
ꯑꯩꯈꯣꯏ ꯃꯃꯥꯅ ꯈꯠꯅꯔꯗꯤꯀꯣ ꯃꯥꯗꯤ ꯑꯗꯨꯝꯕ ꯍꯥꯏꯅꯤ ꯑꯗꯨꯒ ꯁꯤꯟꯗ꯭ꯔꯦꯂꯥꯗ ꯑꯦꯅꯤꯁꯇꯦꯁꯤꯌꯥꯒ ꯗ꯭ꯔꯤꯖꯦꯂꯥꯗ ꯈꯪꯕ꯭ꯔꯥ
ꯍꯣꯏ
ꯑꯗꯨ ꯑꯅꯤꯗꯨꯅꯤ ꯍꯥꯏꯌꯦ ꯑꯩꯈꯣꯏ ꯃꯥꯅ ꯈꯠꯅꯔꯗꯤ ꯑꯗꯨ ꯑꯗꯨꯝ ꯃꯥꯟꯒꯅꯤ ꯍꯥꯏꯌꯦ
ꯈꯔꯝꯃꯅ
ꯑꯩꯈꯣꯏ ꯃꯥꯁꯦ ꯅꯣꯛꯅꯤꯡꯕꯅꯦꯅ ꯈꯠꯅ ꯍꯟꯗꯅꯤꯡꯉꯥꯏꯒꯤꯀꯣ ꯅꯚꯅꯤ ꯍꯦꯛ ꯈꯠꯅꯅꯕ ꯗ꯭ꯔꯤꯖꯦꯂꯥꯒ ꯏꯅꯤꯁꯇꯁꯤꯌꯥ ꯃꯥꯜꯂꯛꯇꯣꯏꯅꯦ ꯍꯥꯏ ꯈꯅꯗꯦ ꯃꯥꯁꯨ ꯀꯥꯔꯇꯨꯟ ꯈꯈꯣꯏꯅ ꯌꯦꯡꯕꯗꯣ ꯑꯗꯨꯝ ꯌꯦꯡꯗꯣꯏꯅꯦ ꯀꯣꯔꯤꯌꯥ ꯐꯤꯂꯝ ꯀꯥꯞ ꯀꯄ ꯑꯗꯨꯝ ꯌꯦꯡꯅꯤ ꯃꯅꯤꯄꯨꯔꯤ ꯐꯤꯂꯝ ꯀꯥꯞꯄꯦ ꯑꯗꯨꯝ ꯌꯦꯡꯉꯣ ꯌꯦꯡꯉꯦ
ꯅꯨꯡꯉꯥꯏꯔꯦꯀꯣ ꯑꯗꯨꯗꯤ ꯐ꯭ꯔꯦꯟꯂꯤ ꯑꯣꯏꯕꯗꯤ ꯅꯨꯡꯉꯥꯏꯔꯦ
ꯑꯩꯒ ꯐ꯭ꯔꯦꯟꯒꯤ ꯇꯥꯏꯞꯇ ꯇꯧꯋꯦ ꯍꯧꯖꯤꯛꯁꯨ ꯀꯣꯜꯂꯒ ꯑꯃꯨꯛ ꯆꯠꯀꯅꯤꯀꯣ ꯂꯝꯕꯤ ꯆꯠꯄ ꯃꯇꯝꯗꯁꯨ ꯀꯣꯟꯒꯅꯤ ꯑꯗꯨꯒ ꯃꯥꯅ ꯗꯣꯀꯔꯒꯨꯝꯕ ꯃꯌꯥꯝ ꯁꯥꯔꯅꯤ ꯅꯣꯛꯑꯣ ꯅꯣꯛꯑꯣ ꯅꯣ ꯅꯨꯡꯉꯥꯏꯌꯦ ꯇꯤꯅꯕ
ꯑꯣ ꯐꯔꯦ ꯅꯨꯡꯉꯥꯏꯔꯦ ꯅꯪꯒꯤ ꯃꯃꯥꯗꯤ ꯑꯗꯨ ꯅꯪ ꯀꯣꯔꯦꯟ ꯃꯨ ꯕꯤꯒꯨꯝꯕ ꯌꯦꯡꯕ꯭ꯔꯣ
ꯌꯦꯡꯉꯦ ꯀꯣꯔꯤꯌꯥꯟꯒꯤꯗꯤ ꯃꯌꯥꯝ ꯌꯦꯡꯉꯦ
ꯅꯪꯒꯤ ꯐꯦ ꯐꯦꯕꯔꯦꯠꯗꯤ ꯍꯧꯖꯤꯇꯥ ꯀꯔꯤꯅꯣ ꯀꯔꯤꯒꯤꯅꯣ
ꯍꯅ ꯅ ꯍꯟꯅꯒꯤ ꯖꯦꯔꯣ ꯇꯨ ꯍꯦꯚꯦꯟ ꯇ꯭ꯔꯤꯁ ꯑꯣꯐ ꯍꯦꯚꯦꯟ ꯑꯗꯨꯗꯣ ꯄꯥꯝꯃꯦ ꯑꯩꯗꯤ
ꯍꯣꯏ ꯑꯩꯁꯁꯨ ꯁꯇꯦ ꯑꯣꯏꯇ ꯍꯥꯏꯕꯦꯝ ꯄꯥꯝꯃꯦ
ꯅꯁꯤꯦ ꯀꯣ
ꯁꯤ ꯍꯣꯏ ꯃꯥꯏꯒ꯭ꯔꯦꯜꯁꯨ ꯐꯔꯦ ꯅꯨꯡꯉꯥꯏꯔꯦ ꯃꯥꯏꯒ꯭ꯔꯣꯁꯨ ꯍꯣꯏ
ꯌꯦꯗ꯭ꯔꯤ ꯑꯥ ꯌꯦꯡꯗꯔꯤ
ꯑꯣ ꯃꯥꯏꯒ꯭ꯔꯦꯜꯁꯨ ꯅꯨꯡꯉꯥꯏꯔꯦ
ꯌꯨ ꯑꯥꯔ ꯕꯌꯨꯇꯤꯐꯨꯜꯗꯤ ꯌꯦꯡꯕ꯭ꯔꯥ
ꯌꯨ ꯑꯔ ꯕꯤꯂꯤꯐꯨ ꯍꯣꯏ ꯍꯣꯏ ꯁꯤꯁꯨ
ꯅꯨꯄꯥ ꯁꯥꯕꯗꯣ
ꯍꯣꯏ ꯍꯣꯏ
ꯅꯨꯡꯉꯥꯏꯌꯦ ꯑꯗꯨꯁꯨ ꯀꯣ ꯑꯁ ꯅꯈꯣꯏꯋꯥꯗꯤ ꯁꯤꯃꯥ ꯌꯥꯝ ꯌꯦꯡꯉꯦ ꯍꯧꯖꯤꯛꯀꯥꯟꯗꯤ ꯌꯦꯡꯗ꯭ꯔꯦ ꯍꯧꯖꯤꯛꯇꯤ ꯑꯩꯗꯣ ꯍꯟꯅꯨꯗꯣꯔꯦꯕ ꯑꯗꯨꯅ ꯌꯦꯡꯕ ꯌꯥꯗ꯭ꯔꯦ
ꯎꯝ ꯅꯪꯁꯨ ꯍꯦꯃꯜꯌꯥꯀꯣ
ꯍꯃꯟꯗꯦꯀꯣ ꯁꯤꯦꯡꯕꯅꯤ ꯍꯥꯏꯔꯤꯁꯦ ꯑꯩ ꯍꯟꯗꯣꯔꯦ
ꯌꯥ ꯑꯩꯈꯣꯏ ꯃꯕꯥꯅꯤꯅ ꯆꯞ ꯃꯥꯟꯅꯩꯌꯦ
ꯑꯩꯈꯣꯏꯕꯥꯅꯤꯔꯣ ꯑꯁꯥ ꯑꯩꯗꯤ ꯍꯟꯗꯛꯇꯤ ꯍꯜꯂꯨꯔꯅꯤ ꯍꯌꯦꯡ ꯑꯩ ꯕꯥꯔꯗꯤꯟ ꯑꯆꯥꯄꯣꯠ ꯆꯥꯁꯦꯀꯣ
ꯍꯣꯏ ꯍꯣꯏ
ꯑꯦ ꯇ꯭ꯔꯤꯠꯇꯕꯤꯒꯤꯅ
ꯎꯝ ꯍꯣꯏ ꯍꯣꯏ ꯑꯩꯗꯤ ꯌꯥꯝꯅ ꯍꯔꯥꯎꯋꯦꯒ
ꯅꯪꯅ ꯉꯔꯥꯡ ꯑꯩꯗꯤ ꯇꯧꯕꯤꯌꯦ ꯌꯥꯝ ꯍꯔꯥꯎꯋꯦ ꯌꯥꯝ ꯍꯥꯎꯋꯦ ꯄꯨ ꯇꯨ ꯐꯨꯜ ꯆꯔꯦ
ꯁꯦꯝꯕꯔ
ꯑꯁꯦꯡꯕꯅꯤ ꯑꯩ ꯉꯁꯤ ꯃꯣꯔꯅꯤꯡꯗꯦꯀꯣ ꯏꯁꯥ ꯅꯨꯡꯉꯥꯏꯇꯦ ꯆꯥꯛ ꯆꯥꯛꯇꯣ ꯂꯧꯔꯦ ꯑꯗꯨꯒ ꯆꯥꯕ ꯍꯧꯔꯀꯥꯟꯗ ꯚꯣꯃꯤꯠ ꯌꯥꯝ ꯇꯧꯅꯤꯡꯉꯦꯕꯀꯣ
ꯇꯣꯛꯈ꯭ꯔꯦ ꯚꯣꯃꯤ ꯇꯣꯛꯈ꯭ꯔꯦ ꯅꯠꯇ꯭ꯔꯗꯤ ꯑ
ꯅꯨꯡꯉꯥꯏꯇꯦ ꯏꯁꯥ ꯌꯥꯝ ꯅꯨꯡꯉꯥꯏꯇꯦ ꯑꯩ ꯀꯣꯛꯣꯛ ꯇꯣ ꯀꯣꯛꯣꯛ ꯇ ꯌꯥꯝ ꯆꯦ
ꯑꯣ ꯑꯗꯨ ꯅꯪ ꯀ꯭ꯂꯥꯁꯗ ꯀꯨꯃꯨꯔ ꯔꯀ
ꯀꯨꯝꯒꯅꯤ ꯑꯩ ꯑꯩ ꯃꯣꯏꯅ ꯉꯥꯡꯕ ꯇꯥꯅꯤꯡꯗꯦ ꯅꯔꯁꯁꯨ ꯀ꯭ꯂꯥꯁ ꯌꯥꯎꯕꯅ ꯐꯩ
ꯗꯁꯨ ꯆꯃꯦ
ꯁꯨꯍꯔꯗ
ꯍꯣꯏ ꯇꯂꯦꯀꯣ
ꯎꯝ ꯆꯂꯦ ꯉꯔꯥꯡ ꯑꯉꯥꯡ ꯃꯆꯥ ꯑꯃꯒꯤ ꯃꯈꯣꯡ ꯎꯔꯛꯑꯦꯕ ꯑꯗꯨꯒꯤ ꯍꯧꯖꯤꯛ ꯃꯤꯠ ꯎꯁꯤꯟꯕ ꯀꯥꯟꯗ ꯑꯉꯥꯡ ꯃꯆꯥ ꯃꯆꯥ ꯍꯛꯒꯦꯁ ꯍꯥꯞꯄꯣꯛꯏ
ꯎꯝ
ꯑꯁ ꯋꯥꯔꯤꯌꯦꯃ ꯂꯩꯔꯑꯣꯅꯦ
ꯑꯩꯒꯤ ꯋꯥꯔꯤꯗꯤ ꯑꯩ ꯋꯥꯗꯤ ꯐꯖꯅ ꯈꯟꯗꯦ
ꯑꯣ ꯑꯩ ꯃꯂꯤꯕꯤꯌꯨ ꯔꯖꯗꯤ
ꯍꯣꯏ ꯍꯣꯏ ꯂꯤꯕꯤꯔꯣ ꯇꯕ꯭ꯔꯣ
ꯇꯥꯏꯌꯦ
ꯍꯣꯏ ꯅꯪ ꯂꯤꯕꯤꯔꯣꯑꯣ
ꯑꯩ ꯂꯤꯕꯤꯔꯒꯦꯀꯣ ꯑ ꯀꯔꯤ ꯋꯥꯔꯤ ꯂꯤꯁꯤꯀꯦ ꯅꯪꯗꯤ ꯎꯆꯤꯦꯛ ꯂꯃꯩ ꯊꯣꯡꯒꯤ ꯇꯥꯔꯦꯀꯣ
ꯑ ꯀꯔꯤ
ꯎꯆꯦꯛ ꯂꯝꯃꯩꯗꯣꯡ
ꯇꯥꯗꯦ
ꯑꯣ ꯃꯥ